ꯍꯧꯖꯤꯛ ꯀꯝꯗꯧꯔꯤꯒꯦ
ꯑꯁ ꯍꯧꯖꯤꯛꯁꯦ ꯂꯧꯗꯒꯤ ꯍꯜꯂꯛꯂꯒ ꯐꯝꯕꯅꯤꯅꯦ
ꯑꯩꯁꯨ ꯂꯧꯕꯨꯛ ꯆꯠꯂꯦ
ꯐꯔꯤ ꯇꯥꯎꯅꯤꯡ ꯉꯥꯏ ꯆꯄ꯭ꯔꯣ
ꯀꯔꯤ ꯀꯔꯤ ꯊꯕꯛꯅꯣ ꯈꯪꯗꯔꯦ
ꯂ ꯂ ꯂꯤꯕꯥ ꯍꯕ꯭ꯔꯣ ꯅꯣꯏ
ꯂꯧꯥꯎ ꯂꯤꯡꯕ ꯍꯧꯗꯔꯤꯗ ꯋꯥꯠꯂꯤꯗ ꯍ ꯍꯤꯗꯥꯛ ꯀꯥꯞꯄꯦ ꯉꯁꯤꯁꯦ
ꯅꯔꯅꯦ ꯅ ꯀꯥꯄ꯭ꯔꯣ
ꯅꯠꯇꯦꯗ ꯑꯩ ꯅꯨꯄꯥꯅꯅꯤꯗ
ꯅꯪꯅ ꯀꯥꯕꯗꯤ ꯏꯁꯩ ꯁꯛꯀꯦ ꯇꯧꯕꯅꯤꯗ
ꯑꯗꯨꯅꯦꯕ
ꯅꯪꯅ ꯀꯕꯦ ꯍꯥꯏꯔꯗꯤ ꯏꯁꯥ ꯏ ꯏꯁꯥ ꯏꯍꯦ
ꯃꯗꯨꯃꯛꯇꯤ ꯇꯧꯅꯤꯡꯗ꯭ꯔꯤꯗ ꯍꯧꯖꯤꯛꯇꯤ ꯃꯤ ꯂꯩꯥꯏꯅ ꯂꯥꯏꯅ ꯇꯧꯅꯤꯡꯗ꯭ꯔꯤꯗ
ꯑꯣ ꯁꯤꯗꯤ
ꯎꯝ ꯑꯁ ꯊꯕꯛꯁꯦ ꯌꯥꯝꯃꯥꯟꯕꯒꯤꯦꯀꯣ
ꯎꯝ
ꯑꯩꯁꯦ ꯀꯩꯅꯣ ꯂꯧꯕꯣ ꯀ ꯂꯧꯕꯨꯛꯀꯤ ꯀꯩꯅꯣꯗ ꯂꯩꯈꯣꯝ ꯇꯩꯅꯕꯗꯣ
ꯎꯝ
ꯑꯗꯨꯁꯨ ꯇꯧꯕ ꯌꯥꯔꯕꯅꯤꯅꯦ
ꯅꯨꯡꯇꯤꯒꯤ ꯆꯜꯂꯦ ꯑꯩꯁꯨ ꯑꯦꯁ ꯋꯥꯔꯦꯍꯦ
ꯎꯝ ꯀꯅꯥ ꯀꯅꯥ ꯆꯠꯄ꯭ꯔꯥ ꯅꯅꯥꯎ ꯅꯅꯥꯎꯁꯤꯡꯁꯨ ꯆꯠꯄ꯭ꯔꯥ
ꯉꯔꯥꯡ ꯏꯅꯪ ꯄꯤꯁꯂꯦ ꯑꯗꯨꯃꯛ ꯈ ꯋꯥꯠꯄꯅꯤꯅ ꯊꯕꯛ ꯌꯥꯗꯦꯅꯦ
ꯑꯁ ꯑ ꯀꯩꯅꯣ ꯅꯅꯥꯎꯅ ꯅꯨꯄꯥ ꯑꯃꯗꯣ ꯉꯔꯥꯡꯗꯤ ꯂꯥꯛꯇ꯭ꯔꯦ ꯕꯣ ꯌꯦꯡꯕ
ꯑꯣ ꯏꯎꯅꯄꯥ
ꯉꯔꯥꯡꯗꯣ ꯃꯤ ꯀꯩꯅꯣ ꯏꯅꯥꯎꯅꯨꯄꯤꯈꯣꯏ ꯏꯃꯨꯡꯁꯨ ꯂꯥꯛꯄꯒꯤꯀꯣ
ꯎꯝ
ꯇꯥꯟ ꯕꯖꯥꯔꯗ ꯃꯤ ꯂꯣꯏꯅꯃꯛ ꯌꯦꯡꯒꯅꯤ ꯍꯥꯏꯅ ꯃꯣꯏꯒꯤꯁꯨ ꯑꯩ ꯍꯥꯏꯅ ꯑꯩꯁꯦ ꯇꯨꯝ ꯐꯃꯨꯡ ꯊꯥꯔꯒ ꯂꯣꯏ ꯁꯦꯝꯕꯤꯕꯅꯤꯕ
ꯎꯝ
ꯑꯗꯣ ꯃꯥꯁꯦ ꯂꯥꯛꯇ꯭ꯔꯦ ꯉꯔꯥꯡꯗꯤ ꯉꯔꯥꯡꯒꯤ ꯕꯣꯜꯗꯣ ꯅꯪ ꯌꯦꯡꯕ꯭ꯔꯥ
ꯌꯦꯡꯗꯦ ꯀꯅꯥ ꯀꯅꯥ ꯁꯥꯟꯅꯕ꯭ꯔꯥ
ꯁꯦ ꯀꯩꯅꯣꯅꯦꯕ ꯖꯄꯥꯟꯒ ꯕ꯭ꯔꯥꯖꯤꯜꯅꯦꯕꯀꯣ
ꯎ ꯅꯅꯦ ꯉꯝꯕꯔꯣ
ꯉꯝꯕꯕꯨꯗꯤ ꯕ꯭ꯔꯥꯖꯤꯜꯅ ꯉꯝꯈ꯭ꯔꯦꯅꯦ ꯆꯥꯛꯄꯁꯤꯗꯤꯀꯣ ꯉꯔꯥꯡꯒꯤꯗꯣ ꯁꯨꯃꯥꯏꯅ ꯇꯧꯕꯅꯦꯕ ꯉꯔꯥꯡꯒꯤꯗꯣ ꯖꯄꯥꯟꯅ ꯍꯪꯒꯣꯜꯗꯣ ꯍꯥꯟꯅ ꯆꯪꯕ
ꯎꯝ
ꯑꯗꯣ ꯍꯥꯟꯅ ꯆꯪꯉꯒ ꯑꯃꯨꯛꯀ ꯍꯥꯐꯀꯤ ꯃꯇꯨꯡꯗꯀꯣ
ꯎꯝ
ꯕ꯭ꯔꯥꯖꯤꯜꯁꯨ ꯑꯃꯨꯛ ꯆꯪꯈ꯭ꯔꯦꯕ
ꯎꯝ
ꯑꯗꯨꯒ ꯑꯗꯨ ꯀꯩꯅꯣ ꯅꯥꯏꯟꯇꯤ ꯃꯤꯅꯤꯠꯁ ꯃꯣꯏꯒꯤ ꯃꯇꯝ ꯇꯥꯕ ꯃꯇꯝꯗ ꯃꯣꯏꯁꯦ ꯗ꯭ꯔꯣ ꯇ ꯑꯥ ꯔꯦꯕꯣꯀꯣ
ꯑꯣ
ꯑꯗꯨꯒꯤ ꯑꯦꯛꯁꯇ꯭ꯔꯥ ꯃꯤꯅꯤꯠꯁ ꯍꯥꯏꯅ ꯃꯤꯅꯤꯠ ꯇꯔꯨꯛ ꯄꯤꯌꯦꯕꯀꯣ
ꯎꯝ
ꯇꯔꯨꯛ ꯄꯤꯕ ꯀꯥꯟꯁꯤꯗ ꯐꯣꯔ ꯃꯤꯅꯤꯠꯁ ꯍꯦꯜꯂꯦ ꯐꯣꯔ ꯃꯤꯅꯤꯠꯁ ꯁꯦꯝꯕ ꯀꯥꯟꯗ ꯐꯥꯏꯚ ꯃꯤꯅꯤꯠꯁꯨ ꯈꯔ ꯋꯥꯠꯄ ꯑꯗꯣ ꯃꯤꯅꯤꯠ ꯑꯃꯒ ꯁꯦꯀꯦꯟ ꯈꯔ ꯋꯥꯠꯄ ꯃꯇꯝꯗꯀꯣ ꯕ꯭ꯔꯥꯖꯤꯜꯅ ꯆꯪꯈꯤꯕ ꯋꯥꯅꯤꯗ
ꯑꯁ ꯅꯨꯡꯉ ꯑꯥꯏꯇꯦꯗ
ꯐꯠꯇꯕꯁꯤ ꯑꯩꯗꯤ ꯄꯦꯅꯥꯜꯇꯤ ꯑꯣꯏꯔꯗꯤ ꯑꯗꯨꯗꯗꯤ ꯍꯥꯏꯅꯤꯡꯉꯥꯏ ꯂꯩꯇ꯭ꯔꯦꯗꯅꯀꯣ
ꯎꯝ
ꯑꯗꯨ ꯉ ꯑꯗꯨ ꯇꯥꯔꯅꯤ ꯄꯦꯅꯥꯜꯇꯤ ꯌꯦꯡꯕ ꯇꯥꯔꯦ ꯍꯥꯏꯅ ꯑꯗꯨꯝ ꯐꯝꯅ ꯑꯦꯛꯁꯇ꯭ꯔꯥ ꯇꯥꯏꯝ ꯂꯥꯁ ꯃꯤꯅꯤꯠꯇ ꯆꯪꯈꯤꯕ ꯍꯥꯏꯕꯁꯤꯀꯣꯜ ꯂꯩ ꯃꯣꯏ ꯁꯦ ꯆꯥꯛꯄꯁꯤꯅꯀꯣ
ꯑꯗꯣ ꯏꯃꯥꯟꯅꯕꯤ ꯑꯃꯅ ꯍꯥꯏ ꯌꯥꯝ ꯁꯥꯏ ꯍꯥꯏ
ꯑꯣ ꯍꯣꯏꯅꯦ ꯃꯤꯅꯤꯠ ꯑꯃꯒ ꯁꯦꯀꯦꯟ ꯈꯔ ꯂꯩꯕꯗꯣꯀꯣ ꯆꯪꯈꯤꯕꯅꯤꯗ ꯑꯔ ꯑꯗꯨ ꯅꯠꯇ꯭ꯔꯗꯤ ꯄꯦꯅꯥꯜꯇꯤ ꯌꯦꯡꯕ ꯇꯥꯔꯦ ꯄꯦꯅꯥꯜꯇꯤ ꯑꯣꯏꯔꯗꯤ ꯖꯄꯥꯟ ꯍꯥꯟꯅ ꯉꯝꯒꯅꯤꯗ ꯍꯥꯏꯅ ꯑꯩꯈꯣꯏ ꯑꯗꯨꯝ ꯂꯩꯕꯅꯦꯕ
ꯁꯃꯣꯏꯁ ꯎꯝ ꯁꯥꯒꯔꯪꯃꯅꯤ ꯍ
ꯑꯌꯨꯛꯇꯁꯨ ꯑꯌꯨꯛꯇꯁꯨ ꯂꯧꯕꯛ ꯆꯠꯂꯝꯗꯥꯏꯗ ꯄꯨꯡ ꯑꯌꯨꯛ ꯄꯨꯡ ꯇꯔꯨꯛꯇ ꯂꯥꯛꯑꯦꯕꯀꯣ
ꯕꯣ
ꯅꯦꯗꯔꯂꯦꯟꯒ ꯃꯣꯔꯣꯀꯣ
ꯅꯪ ꯉꯝꯕ꯭ꯔꯥ
ꯑꯗꯨꯁꯨ ꯃꯣꯔꯣꯛꯄ ꯉꯝꯃꯤ ꯑꯗꯨꯁꯨ ꯑ ꯂꯩꯗ꯭ꯔꯣ ꯇꯥꯔꯦ ꯍꯥꯏꯅ ꯑꯦꯛꯁꯇ꯭ꯔꯥ ꯇꯥꯏꯝ ꯃꯤꯅꯤꯠ ꯀꯌꯥ ꯀꯌꯥꯃꯨꯛ ꯄꯤꯕ꯭ꯔꯥ ꯇꯔꯥꯔꯥ ꯇꯔꯥꯃꯉꯥ ꯇꯔꯥꯃꯉꯥ ꯄꯤꯕ꯭ꯔꯥ ꯈꯪꯗꯦ ꯑꯗꯨꯗꯤ ꯂꯧꯕꯨꯛ ꯆꯠꯅꯤꯡꯉꯥꯏꯁꯨ ꯊꯦꯡꯒꯅꯤ ꯍꯥꯏꯅ ꯑꯁ ꯑꯦꯛꯁꯇ꯭ꯔꯥ ꯄꯦꯅꯥꯜꯇꯤ ꯑꯣꯏꯔꯅꯤꯗ ꯍꯥꯏ ꯍꯥꯏꯔꯒ ꯑꯦꯛꯁꯇ꯭ꯔꯥ ꯇꯥꯏ ꯑꯃꯨꯛ ꯄꯤꯕꯒꯤ ꯑ ꯆꯥꯛ ꯍꯥꯟꯅ ꯆꯥꯊꯣꯛꯈ꯭ꯔꯁꯤꯦ ꯍꯥꯏꯅ ꯆꯥꯊꯣꯛꯑꯦ ꯑꯃꯨꯛ ꯀꯥꯏꯉꯦ ꯑꯦꯛꯁꯇ꯭ꯔꯥ ꯇꯥꯏꯁꯨ ꯑꯃꯨꯛ ꯗ꯭ꯔꯣ ꯇꯥꯔꯦꯕꯀꯣ ꯑꯗꯨꯒꯤ ꯄꯦꯅꯥꯜꯇꯤꯁꯨꯗ ꯂꯩꯔꯦꯕ ꯑꯗꯨꯗ ꯑꯁ ꯃꯣꯔꯣꯛꯀꯣꯅꯪ ꯉꯝꯈ꯭ꯔꯕ ꯋꯥꯅꯤꯗ
ꯌꯦꯡꯗꯕꯅꯤꯅ ꯑꯁ ꯑꯥꯏꯗꯤꯌꯥ ꯀꯔꯤꯁꯨ ꯂꯩꯇꯦ ꯖꯤꯦꯔꯣꯅꯤ
ꯑꯣ ꯀꯩꯅꯣ ꯀꯔꯤ ꯅꯨꯃꯤꯠ ꯑꯣꯏꯕ꯭ꯔꯥ ꯑꯔꯖꯦꯟꯇꯤꯅꯥꯒ ꯀꯦꯞ ꯔꯗꯦꯒꯤꯗꯨꯣ ꯍꯟꯗꯛꯁꯦ ꯒꯣꯜ ꯀꯤꯞꯄꯔ ꯑꯃ ꯐꯥꯎꯈꯤꯕ ꯂꯩꯅ
ꯑꯥ ꯂꯌꯦꯦ
ꯃꯃꯤꯡꯗꯤ ꯀꯥꯎꯔꯦ ꯑꯗꯨ ꯃꯣꯏꯒꯤ ꯀꯟꯇ꯭ꯔꯤꯒ ꯃꯣꯏꯒꯤ ꯇꯤꯝꯒ ꯑꯥꯔꯖꯦꯟꯇꯤꯅꯥꯒ ꯁꯥꯟꯅꯒꯅꯦꯕꯀꯣ
ꯑꯔꯖꯦꯟꯇꯤꯅꯥ ꯑꯁꯅꯕꯕꯨꯗꯤ ꯌꯦꯅꯤꯌꯦꯦ
ꯁꯞꯄꯣꯔꯠ ꯇꯧꯕ ꯇꯤꯝ ꯑꯅꯤ ꯀꯣ ꯁꯥꯟꯅꯒꯗꯕꯅꯤꯅꯦ
ꯑ ꯅꯨꯡꯉꯥꯏꯇꯦꯗ
ꯑ ꯑꯗ ꯑꯗꯣ ꯀꯩꯅꯣ ꯒꯣꯜ ꯀꯤꯞꯄꯔꯥꯎ ꯐꯥꯎꯈꯤꯕꯗꯣ ꯃꯣꯏꯁꯦ ꯀꯩꯅꯣꯅꯦꯕ ꯀꯟꯇ꯭ꯔꯤ ꯃꯆꯥꯅꯦꯕꯀꯣ ꯑꯍꯥꯟꯕ ꯋꯥꯔꯜ ꯀꯞꯅꯤꯕ ꯃꯣꯏꯅ ꯆꯪꯕꯁꯦ
ꯎꯝ
ꯑꯁ ꯑꯗꯨꯗꯤ ꯃꯥꯅ ꯁꯦꯞ ꯇꯧꯔꯗꯤ ꯗ꯭ꯔꯣ ꯇꯥꯔꯗꯤ ꯄꯦꯅꯥꯜꯇꯤ ꯁꯨꯠ ꯑꯥꯎꯠ ꯇꯧꯔꯗꯤ ꯑꯁ ꯑꯥ ꯑꯥꯔꯖꯦꯟꯇꯤꯅꯥ ꯐꯥꯎ ꯉꯝꯃꯣꯏꯗ꯭ꯔꯥ ꯍꯥꯏꯅ ꯈꯜꯂꯒ ꯂꯩꯕꯅꯤꯅꯦ ꯋꯥꯈꯜꯗꯤ
ꯎꯝ
ꯑꯗꯨ ꯀꯔꯤ ꯅꯨꯃꯤꯠꯔꯥ ꯀꯥꯎꯔꯦꯅꯦ ꯑꯩ ꯑꯗꯨ ꯅꯨꯃꯤꯠꯇꯤ ꯌꯦꯡꯕ ꯂꯥꯛꯑꯣꯅ
ꯑꯔꯖꯦꯟꯇꯤꯅꯥ ꯍꯪꯖꯥ ꯑꯣꯏꯕ꯭ꯔꯥ ꯏꯔꯥꯏꯗ ꯑꯣꯏꯕ꯭ꯔꯥ ꯈꯪꯉꯤ
ꯑꯔꯖ ꯇꯅꯒ ꯀꯦꯞ ꯔ ꯗꯦ ꯍꯥꯏꯌꯦ
ꯅ ꯀꯥꯎꯗꯅꯤ ꯀꯣ
ꯍꯥꯥ
ꯅꯣꯛ ꯀꯥꯎꯅꯤꯀꯣ ꯍꯧꯖꯤꯛ
ꯅꯅꯦ
ꯑꯁ ꯁꯤꯔꯗꯤ ꯁꯤꯔꯦꯅꯦ ꯑꯁ ꯅꯨꯡꯉꯥꯏꯇꯦꯗ
ꯍꯝꯝ
ꯌꯦꯡꯕ ꯅꯨꯡꯉꯥꯏꯅꯦ ꯊꯨꯕꯣꯗꯤ ꯁꯤ ꯃꯤꯉꯛꯄꯣ ꯇꯥꯔꯦ
ꯅꯅꯨꯡ ꯁꯨ ꯑꯗꯨ ꯅꯅꯨꯡꯉꯥꯏ ꯄ ꯍꯔꯗ ꯉꯔꯥꯡ ꯅ ꯍꯧꯔꯦ
ꯏꯔꯥꯏ ꯑꯗꯣ ꯊꯥꯡꯖꯥ ꯑꯣꯏꯔꯗꯤ ꯁꯥꯡꯔꯣꯏꯅꯦ ꯂꯥꯎ ꯏꯅꯤꯡ ꯉꯥꯏ ꯂꯏꯅꯦ
ꯅꯣꯏ ꯀꯩꯗꯧꯉꯩ ꯂꯤꯡꯉꯅꯤ
ꯑꯩꯈꯣꯏ ꯊꯥꯡꯖꯥꯗ ꯇꯥꯔꯦꯅꯦ ꯑꯗꯣ ꯏꯔꯥꯏꯗ ꯃꯤ ꯑꯃꯒꯤꯦ ꯂꯁꯥꯀꯅꯤꯉꯦ
ꯎꯝ ꯊꯥꯡꯖꯥ ꯍꯥꯏꯔꯗꯤ ꯑꯩꯁꯨ ꯏꯅꯥꯎꯅꯨꯄꯤꯒꯤ ꯆꯠꯂꯅꯤꯅꯦ
ꯑꯧ ꯏꯆꯦ ꯉꯔꯥꯡ ꯑꯩꯉꯣꯟꯗ ꯐꯣꯟ ꯇꯧꯔꯛꯑꯦ ꯆꯠꯁꯤ ꯍꯥꯏꯅ ꯑꯩ ꯑꯩꯈꯣꯏꯒꯤꯁꯨ ꯇꯧꯧꯕꯅꯤꯅꯦ ꯑꯩꯅ ꯍꯥꯏꯕ ꯃꯤ ꯂꯩꯔꯗꯤ ꯈꯔ ꯍꯪꯕꯤꯌꯣ ꯍꯥꯏꯕ ꯃꯤ ꯊꯤꯕ ꯐꯪꯉꯦꯗ
ꯍꯅꯦ ꯍꯟꯗꯛꯁꯤꯀꯣ ꯂꯧꯥꯎ ꯂꯤꯡꯕ ꯃꯤꯁꯨ ꯂꯩꯇꯦ ꯂꯣꯏ ꯂꯣꯏꯅꯅ ꯂꯥꯎꯁꯦ ꯂꯣꯏ ꯅꯥꯈ꯭ꯔꯕꯅꯤꯅꯦ ꯎꯝ ꯂꯥꯎ ꯂꯣꯏꯕ ꯂꯥꯎ ꯂꯣꯏꯈ꯭ꯔꯕ ꯃꯤ ꯌꯥꯃꯦ ꯀꯨꯝꯅꯦ ꯀꯩꯅꯣꯃ ꯃꯊꯪ ꯆꯍꯤꯗꯤ ꯑꯩꯁꯨ ꯀꯝꯐꯦꯟ ꯇꯧꯔꯒꯦꯗ ꯃꯤ ꯂꯣꯏꯅ ꯂ ꯍ
ꯇꯂꯦ ꯍꯥꯏꯗꯤ
ꯑꯗꯨꯅꯤꯅꯦ ꯑꯩꯅ ꯈ꯭ꯋꯥꯏꯗꯒꯤ ꯇꯟꯕꯁꯦ ꯑꯗꯨꯅꯤꯅꯦ
ꯂꯕꯅ ꯅꯨꯡꯉꯥꯏꯗ ꯏꯁꯝ ꯁꯝꯃꯦ ꯁꯪꯈꯦꯟꯗꯤ ꯐꯣꯠ ꯑꯦꯁ ꯇꯦ
ꯐꯣꯠꯄꯗꯗꯤ ꯇꯥꯟꯕꯀꯣ ꯑꯩꯁꯨ
ꯃꯁꯤꯁꯨ ꯎꯝ ꯑꯩꯈꯣꯏꯒꯤꯂꯗ ꯏꯃꯥ ꯑꯆꯥꯎꯕꯤ ꯑꯃ ꯂꯥꯛꯑꯒ ꯀꯝꯐꯦꯟ ꯇꯧꯕꯗꯣ ꯌꯥꯗꯦ ꯍꯥꯏꯌꯦ
ꯑꯣꯣꯡ ꯍꯣꯏꯅꯦ ꯑꯁꯤꯗ ꯀꯩꯅꯣ ꯏꯆꯦ ꯑꯃ ꯈꯣꯏꯗꯣ ꯀꯩꯅꯣ ꯑꯩꯈꯣꯏꯗꯣ ꯍꯩꯅꯧ ꯃꯄꯥꯟ ꯂꯩꯕ ꯍꯩꯅꯧ ꯀꯩꯅꯣ ꯄꯥꯟ ꯍꯩꯅꯧꯒꯤ ꯀꯔꯤ ꯎ ꯂꯩꯕ ꯂꯧꯕꯨꯛꯇꯣ ꯈꯪꯕ꯭ꯔꯣ
ꯎꯝ ꯎꯝ ꯎꯝ
ꯏꯅꯅꯦ ꯀꯥꯎꯒꯅꯤꯀꯣ
ꯎꯝ
ꯃꯣꯏꯁꯨ ꯀꯝꯄ꯭ꯂꯦꯟ ꯇꯧꯕꯅꯦꯕꯀꯣ ꯑꯗꯨ ꯐꯖꯅ ꯍꯧꯗꯕꯒꯤꯀꯣ ꯑꯃꯨꯛ ꯂꯥꯎꯅꯤꯡꯔꯒꯦ ꯍꯥꯏꯌꯦꯦ
ꯏꯃꯥ ꯑꯆꯧꯕꯤꯁꯨ ꯍꯧꯗꯕꯒꯤ ꯊꯣꯛꯀꯦ ꯍꯥꯏꯌꯦ ꯃꯣꯏ
ꯑꯗꯨꯅꯦ ꯑꯩꯅ ꯇꯥꯟꯕꯁꯦ
ꯍꯣꯠꯅꯤꯡꯉꯥꯏꯗꯤ ꯇꯟꯕ ꯑꯁ ꯐꯖꯅ ꯍꯧꯔꯗꯤ ꯐꯗꯣꯏꯕ
ꯎꯝ
ꯊꯔꯣꯏ ꯂꯩꯗ꯭ꯔꯣ ꯅꯣꯏꯒꯤ ꯂꯧꯗꯨꯗꯤ
ꯊꯔꯣꯏ ꯈꯔ ꯂꯩꯕꯒꯤꯀꯣ ꯑꯃꯦꯠꯄ ꯆꯥꯅꯤꯡꯉꯥꯏꯗꯤ ꯑꯩ ꯈꯣꯠꯂꯒ ꯑꯩ ꯀꯩꯅꯣꯈꯣꯏ ꯃꯕꯣꯛꯈꯣꯏꯒꯤ ꯂꯧꯕꯣꯛ ꯆꯠꯄꯅꯦꯕ
ꯎꯝ
ꯑꯗꯣ ꯑꯩ ꯑꯩꯈꯣꯏ ꯂꯧꯕꯨꯛ ꯂꯣꯝꯗ ꯂꯥꯛꯔꯒ ꯊꯔꯣꯏ ꯈꯔ ꯈꯨꯜꯂꯦ ꯑꯃꯦꯠꯄ ꯆꯥꯅꯤꯉꯥꯏꯗꯤ ꯐꯪꯉꯤ ꯈꯖꯤꯛꯇꯅꯤꯗ ꯍꯗ ꯁꯤꯦ ꯍꯥꯎꯕ ꯋꯥꯠꯂꯗ ꯑꯩ ꯀꯌꯥꯝ ꯆꯥꯎꯒꯅꯤ ꯑꯩꯈꯣꯏꯒꯤ ꯊꯧꯔꯣꯏꯕꯨ
ꯑꯩꯗꯤ ꯏꯆꯥꯗꯤ ꯆꯥꯅꯤꯡꯗꯦ ꯑꯗꯨꯕꯨ ꯏꯃꯥ ꯃꯈꯣꯏꯗꯤ ꯄꯥꯝꯃꯨ ꯑꯣꯏꯕ ꯊꯔꯣꯏꯗꯦ
ꯎꯝ ꯍꯛꯆꯥꯡ ꯐꯕꯅꯤ ꯀꯩꯅꯣ ꯆꯥꯒꯗꯕꯅꯤꯅꯦ ꯀꯥꯎꯁꯤꯌꯥꯝꯅꯤꯅꯦ
ꯆꯅ ꯏꯕ ꯍꯥꯥꯎꯗꯦꯗ
ꯂꯩꯗꯕ ꯋꯥꯅꯤ ꯆꯥꯅꯤꯡꯕꯅꯦ ꯍꯥꯏꯗꯤ
ꯍꯣꯏ ꯏꯃꯨꯡꯁꯤꯡꯁꯨ ꯊꯔꯣꯏꯗꯤ ꯄꯥꯝꯃꯨꯕꯅꯦ ꯑꯁ
ꯄꯥꯝꯃꯦ ꯄꯥꯝꯃꯦ
ꯕꯖꯥꯔꯒꯨꯝꯕ ꯆꯠꯂꯗꯤ ꯑꯩ ꯆꯥꯗꯤꯦ ꯆꯥꯗꯦ ꯑꯗꯨ ꯑꯁ ꯎꯔꯗꯤ ꯍꯦꯛ ꯂꯧꯅꯤ
ꯎꯝ ꯁ ꯁꯥ ꯉꯥꯗꯒꯤ ꯍꯦꯜꯂꯦ
ꯕꯣꯛꯁꯨ ꯁꯥ ꯉꯥꯗꯒꯤ ꯍꯦꯟꯅ ꯊꯔꯣꯏꯅ ꯍꯥꯎꯋꯦ ꯍꯥꯏꯌꯦ ꯑꯩꯅꯅꯦ ꯇꯤꯟꯊꯤꯒꯅꯨ ꯍꯥꯏꯕ ꯑꯁꯦꯡꯕꯅꯤ ꯍꯥꯏꯌꯦ
ꯌꯣꯡꯆꯥꯥꯛꯒꯨꯝꯕ ꯌꯣꯡꯆꯥꯛ
ꯍꯧꯖꯤꯛꯀꯥꯟ ꯌꯣꯡꯆꯥꯛ ꯂꯩꯕ꯭ꯔꯣ
ꯌꯣꯡꯆꯥꯒꯨꯝꯕ ꯊꯔꯣꯏꯒꯨꯝꯕꯁꯤꯀꯣ ꯑꯗꯨꯝ ꯄꯥꯝꯃꯦ ꯍꯥꯏꯕ
ꯌꯦꯪ ꯌꯣꯡꯆꯥꯛꯕꯨ ꯀꯅꯥꯅ ꯄꯥꯝꯗꯕ ꯃꯤ ꯂꯩꯕꯅꯣꯅꯦ
ꯄꯄꯥꯥꯝꯃꯦ ꯄꯥꯝꯃꯦ ꯑꯁ ꯂꯥ ꯍ ꯀꯨꯝꯔꯥ ꯈꯪꯗꯦ ꯑꯩꯈꯣꯏꯁꯦ ꯆꯦꯡ ꯃꯊꯛꯇ ꯁꯤꯡ ꯂꯧꯕ ꯆꯠꯂꯒ ꯀꯣ ꯑꯩꯈꯣꯏ ꯃꯤ ꯃꯔꯤꯅꯦꯕ ꯑꯩꯈꯣꯏ ꯂꯩꯀꯥꯏꯒꯤꯀꯣ ꯏꯆꯦ ꯁꯤꯡꯒꯥ ꯁꯤꯡ ꯂꯧꯕ ꯑꯗꯣ ꯆꯠꯂꯒ ꯑꯩꯁꯦ ꯕ꯭ꯔꯣꯏꯂꯔ ꯑꯃ ꯄꯥꯏꯔꯒꯀꯣ
ꯎꯝ
ꯌꯣꯡꯆꯥꯛꯇꯣ ꯕꯦꯠꯁꯦꯜ ꯑꯃꯅꯦꯕ ꯁꯦꯝꯃꯒ ꯑꯗꯨꯒ ꯆꯥꯁꯨ ꯎꯔꯒ ꯑꯁ ꯕ꯭ꯔꯣꯏꯂꯔꯗꯣ ꯀꯦꯖꯤ ꯃꯔꯤ ꯍꯦꯝꯃꯅꯦꯕ ꯍꯣꯏ ꯃꯤ ꯑꯃꯅꯤ ꯉꯥꯛꯀꯗ ꯀꯣ ꯇꯥꯎꯔꯒ ꯐꯖꯅ ꯉꯧꯔꯒ ꯃꯍꯤ ꯍꯥꯞꯇꯕꯤꯗꯀꯣ ꯁꯦꯝ ꯌꯥꯝ ꯂꯥꯛ ꯑ ꯆꯥꯕꯁꯤꯗꯤꯀꯣ ꯆꯥꯔꯒ ꯁꯤꯡ ꯈꯔ ꯈꯔ ꯈꯔ ꯄꯨꯔꯒ ꯑꯗꯨꯝ ꯌꯨꯝ ꯍꯜꯂꯛꯑꯏ ꯑꯗ ꯆꯥꯁ ꯍꯧ ꯇꯗ ꯉꯝꯗꯗ ꯑꯗꯨꯝ ꯌꯨꯝꯗ ꯄꯨꯅꯤꯡꯉꯥꯏ ꯈꯔ ꯈꯔ ꯈꯥꯏꯗꯣꯛꯔꯒ ꯑꯗꯨꯝ ꯄꯨꯑꯦ
ꯅ ꯃꯃꯥ ꯁꯤꯁꯤꯡꯒꯅꯅꯥꯏ ꯏꯍꯦ ꯂꯩꯁꯥꯕꯤꯌꯦ ꯈ꯭ꯋꯥꯏ ꯂꯥꯏ ꯍꯧꯥꯎꯔꯦ
ꯑꯣ ꯅꯣꯡꯃ ꯐꯥꯗꯣꯛꯗꯤ ꯑꯩꯈꯣꯏꯁꯨ ꯑꯗꯨꯝ ꯆꯠꯄ ꯌꯥꯏꯅꯀꯣ
ꯌꯥꯏ ꯑꯩꯈꯣꯏꯗꯤ ꯀꯣꯏꯕ ꯆꯠꯄ ꯃꯐꯝꯁꯨ ꯂꯩꯇꯦ
ꯐ꯭ꯔꯤꯗ